ꯂꯣ ꯍꯂꯣ ꯇꯥꯄ꯭ꯔꯣ
ꯇꯥꯕ꯭ꯔꯣ
ꯇꯥꯏꯌꯦ ꯇꯥꯗꯕ꯭ꯔꯣ
ꯑꯦ ꯑꯦ ꯑꯦ ꯀ꯭ꯔꯤ ꯇꯧꯕ꯭ꯔꯣ
ꯀꯩꯗꯧꯔꯤꯅꯣ
ꯇꯨꯝꯃꯒ ꯂꯩꯌꯦ
ꯊꯥꯕꯛ ꯇꯧꯗꯕ꯭ꯔꯣ ꯅꯪꯕꯨ ꯀꯩꯗ ꯀꯩ ꯇꯧꯔꯤꯅꯣ
ꯊꯕꯛ ꯂꯩꯇꯦ
ꯏꯁ ꯌꯥꯝ ꯅꯨꯡꯉꯥꯏꯔꯦꯅ ꯑꯗꯨꯗꯤ
ꯅꯨꯡꯉꯥꯏꯇꯦ ꯌꯥꯝ ꯌꯥꯝꯅ ꯕꯣꯔꯤꯡ ꯇꯧꯋꯦ ꯀ꯭ꯔꯤꯁꯨ ꯇꯧꯅꯤꯡꯉꯥꯏ ꯂꯩꯇꯦ ꯆꯥꯛ ꯆꯥꯔꯒ ꯇꯨꯝꯔꯒ
ꯋꯥꯛꯀꯤꯡ ꯆꯠꯂꯣ
ꯅꯣꯡ ꯆꯨꯔꯒ ꯆꯠ ꯆꯠꯅꯤꯉꯥꯏ ꯆꯠꯅꯤꯡ ꯉꯥꯏ ꯗ ꯆꯩꯅꯤ ꯆꯠ ꯆꯠꯅꯤꯡꯗꯦ
ꯅꯣꯡ ꯐꯔꯀꯥꯟꯗ ꯆꯠꯂꯣ ꯑꯗꯨꯅ ꯈ꯭ꯋꯥꯏꯗꯩ ꯕꯦꯁ ꯇꯥꯔꯅꯤ ꯂꯝꯕꯤꯗ ꯆꯄ ꯆꯠꯀꯗꯧꯅꯤ ꯀꯩꯔꯣ
ꯍꯦꯌꯥ
ꯅꯣꯏꯔꯣꯝꯗ ꯄꯥꯔꯛꯀꯨꯝꯕ ꯂꯩꯇꯕ꯭ꯔꯣ ꯎꯝ
ꯀꯔꯤꯕꯨ ꯂꯩꯇꯦ ꯀꯔꯤꯁꯨ ꯂꯩꯇꯦ
ꯅꯨꯡꯉꯥꯏꯇꯦꯅꯦ ꯑꯗꯨꯗꯤ
ꯎꯝ ꯀꯔꯤ ꯌꯦꯟꯁꯥꯡ ꯊꯣꯡꯔꯦ
ꯑꯩꯈꯣꯏ ꯆꯝꯐꯨꯠ ꯇꯧꯋꯦ ꯑꯗꯨꯒ ꯏꯔꯣꯟꯕ ꯑꯃꯒ ꯅꯣꯏꯗꯤ
ꯑꯩꯗꯤ ꯈꯪꯗꯦ ꯍꯨꯝ
ꯊꯣꯡꯗꯕ꯭ꯔꯣ ꯅ
ꯑꯩ ꯊꯣꯡꯗꯦ
ꯀꯩꯒꯤ ꯊꯣꯡꯗꯕ ꯊꯣꯡꯉꯣꯗꯅ ꯅꯪꯒꯤ ꯃꯍꯥꯎ ꯅꯪꯒꯤ ꯈꯨꯠ ꯃꯍꯥꯥꯎ ꯇꯪꯅꯤꯡꯉꯦ
ꯑꯩꯗꯤ ꯗꯥꯜ ꯈꯛ ꯑꯩꯗꯤ ꯗꯥꯜꯒ ꯇꯣꯃꯦꯇꯣ ꯈꯛꯇꯅꯦ ꯊꯣꯡꯕ ꯍꯩꯕ
ꯑꯗꯣ ꯇꯝꯃꯣ ꯊꯣ ꯑꯗꯨꯝ ꯇꯝꯂꯛꯑꯗꯤ ꯑꯗꯨꯝ ꯈꯪꯒꯅꯤ
ꯗꯨꯛ ꯂꯥꯏꯕꯕꯨ ꯆꯥꯛ ꯍꯦꯟꯖꯥꯡ ꯊꯣꯡꯕ ꯍꯤꯡꯖꯥꯡ ꯂꯩꯇꯦ ꯑꯗꯨꯝ ꯊꯣꯡꯕ ꯂꯥꯏꯗ ꯍꯦꯟꯖꯥꯡ ꯂꯩꯇ꯭ꯔꯗꯤ ꯑꯁ ꯃꯊꯥ ꯁꯥꯏ ꯑꯗꯨ ꯑꯣꯏꯔꯁꯨ ꯍꯤꯡꯖꯥꯡ ꯂꯩꯗꯤ ꯃꯊꯥ ꯁꯥꯗꯦ
ꯍꯨꯝ
ꯁꯦꯡꯕꯅꯦ ꯏꯁ
ꯅꯛꯅ ꯂꯩ ꯂꯩꯕ꯭ꯔꯣ
ꯍꯧꯖꯤꯛꯇꯤ ꯏꯊꯟꯇꯅꯦ ꯂꯩꯕ ꯅꯪꯗꯤ
ꯑꯩꯁꯨ ꯑꯩꯈꯛꯇꯅꯤ
ꯑꯣ ꯅꯣꯏ ꯅꯃꯥ ꯅꯄꯥ ꯈꯣꯏꯗꯤ ꯀꯥꯏ ꯆꯠꯈꯤꯕꯅꯣ ꯂꯩꯕ꯭ꯔꯣ
ꯑꯩꯒꯤ ꯑꯄꯥꯗꯤ ꯑꯩꯒꯤ ꯕꯕꯥꯗꯤ ꯏꯝꯐꯥꯜꯗ ꯂꯩꯌꯦ ꯍꯧꯖꯤꯛ
ꯅꯣꯏ ꯃꯥꯗꯤ
ꯈꯪꯗꯦ
ꯍꯤꯞꯄꯒ ꯂꯩꯌꯣ ꯅꯪꯁꯨ
ꯎꯝ
ꯍꯌꯦꯡꯁꯤ ꯍꯌꯦꯡꯗꯤ ꯁꯤꯡꯖꯨ ꯆꯥꯕ ꯆꯠꯀꯗ꯭ꯔꯣ ꯅꯣꯏ ꯍꯌꯦꯡꯗꯤ ꯅꯣꯡꯃꯥꯏꯖꯤꯡꯅꯤꯅ
ꯈꯪꯗꯦ ꯀꯔꯤꯁꯨ ꯆꯥꯅꯤꯡꯉꯥꯏ ꯂꯩꯇꯦ ꯄꯩꯁꯥ ꯂꯩꯇꯦ
ꯑ ꯃꯈꯥ ꯂꯩꯀꯥꯏꯗ ꯂꯨꯀꯣꯛꯄꯤ ꯂꯩꯁꯤꯗꯤ
ꯄꯩꯁꯥꯗꯤ ꯄꯩꯁꯥꯗꯤ
ꯅꯃꯥꯗ ꯅꯤꯌꯨ
ꯌꯥꯡꯈꯩꯒꯤ ꯂꯩꯕꯅꯦ ꯌꯥꯝꯅ ꯄꯤꯌꯦ ꯑꯗꯣ ꯎꯝ ꯌꯥꯝ ꯄꯤꯑꯦ
ꯌꯥꯝ ꯐꯩꯅ ꯑꯗꯨꯗꯤ ꯑꯩꯁꯨ ꯂꯩꯕ ꯇꯥꯔꯦ ꯌꯥꯝ ꯂꯩꯔꯤꯕꯣ ꯃꯣꯏꯕꯨ ꯃꯣꯏꯗꯣ
ꯎꯝ ꯌꯥꯝ ꯂꯩꯌꯦ
ꯐꯖꯅ ꯍꯧꯕ꯭ꯔꯣ ꯃꯣꯏ ꯅꯀꯨꯞꯄꯤꯗꯣ
ꯎꯝ
ꯎꯝ ꯌꯥꯝ ꯐꯩꯀꯣ ꯅꯣꯏꯗꯤꯁ ꯌꯨꯝꯗ ꯗꯨꯝ ꯂꯩꯔꯣ ꯅꯪ ꯍꯧꯖꯤꯛ
ꯑꯍꯥꯥ
ꯌꯨꯝꯗ ꯂꯩꯔꯤꯔꯣ ꯅꯪ ꯍꯧꯖꯤꯛ
ꯎꯝ ꯇꯨꯝꯔꯒ ꯂꯩꯌꯦ ꯆꯥꯛ ꯂꯥꯝꯈ꯭ꯔꯦ ꯀ꯭ꯔꯤꯁꯨ ꯆꯥꯅꯤꯡꯗꯦ
ꯀꯩꯒꯤ ꯆꯥꯅꯤꯡꯗꯕ ꯃꯦꯒꯤ ꯍ ꯃꯦꯒꯤ ꯍꯧꯔꯒ ꯊꯣ ꯃꯦꯒꯤ ꯊꯣꯡꯑ ꯆꯥꯥꯎꯋꯣ
ꯃꯦꯒꯤ ꯂꯥꯎꯅꯤꯡꯉꯥꯏꯁꯨ ꯆꯠꯅ ꯆꯠꯅ ꯆꯠꯅꯤꯡꯗꯦ
ꯏꯁ ꯑꯗꯨ ꯆꯥꯛꯂꯥꯝꯕ ꯇꯥꯕ
ꯎꯝ
ꯅꯣꯡꯁꯨ ꯆꯨꯋꯦ ꯇꯜꯂꯦ ꯅꯨꯃꯤꯠ ꯉꯁꯤ ꯅꯨꯃꯤꯠꯁꯦ ꯌꯥꯝ ꯐꯠꯇꯦ ꯑꯁ ꯍꯌꯦꯡꯗꯨ ꯗꯨꯃꯥꯏꯅ ꯇꯧꯔꯗꯤ ꯇꯟꯗꯣꯏꯅꯦ ꯍꯌꯦꯡꯗꯤ ꯅꯨꯃꯤꯠ ꯐꯥꯎꯋꯣ ꯍꯌꯦꯡꯗꯤ
ꯃꯟꯗꯦ ꯕꯖꯥꯔ ꯆꯠꯀꯅꯤ
ꯎꯝ ꯆꯠꯅꯤ
ꯃꯟꯗꯦ ꯗ ꯐꯤꯐꯇꯤꯟ ꯅꯤꯀꯣ
ꯈꯪꯗꯦ ꯗꯦꯠ ꯀꯌꯥꯔꯣ ꯃꯟꯗꯦꯗꯣ
ꯑꯩꯁꯨ ꯆꯠꯀꯅꯤ
ꯅꯪ ꯍꯧꯖꯤꯛ ꯑꯗꯨꯝ ꯌꯨꯝꯗ ꯂꯩꯀꯣ ꯁꯀꯨꯜ ꯀꯣꯂꯦꯖ ꯀꯣꯂꯦꯖ ꯆꯠꯇꯦꯀꯣ ꯅꯪ
ꯀꯣꯂꯦꯖ ꯆꯠꯅꯤꯡꯉꯥꯏ ꯑꯦꯠꯃꯤꯁꯟꯁꯨ ꯇꯧꯗꯦ
ꯅꯣꯏ ꯅꯣꯏ ꯕꯥ ꯉꯁꯤ ꯆꯠꯈꯤꯕꯗꯣ ꯀꯣꯂꯦꯖꯀꯤ ꯆꯠ ꯆꯠ ꯆꯠꯂꯤꯔꯣ ꯉꯁꯤ
ꯎꯝ
ꯑꯣ ꯃꯥꯥꯏ ꯊꯕꯛ ꯂꯩꯕꯩꯔꯣ
ꯑ ꯊꯕꯛ ꯂꯩꯕꯒꯤꯅꯦ
ꯂꯥꯛꯇ꯭ꯔꯤ
ꯍꯥ
ꯂꯥꯛꯇ꯭ꯔꯤ
ꯎꯝ ꯃꯟꯗꯦ ꯂꯥꯛꯀꯅꯤ ꯍꯥꯏ
ꯑꯣ ꯃꯟꯗꯦꯗ
ꯎꯝ
ꯎꯝ ꯑꯗꯨ ꯍꯧꯖꯤꯛ ꯅꯪ ꯍꯧꯖꯤꯛꯇꯤ ꯃꯤ ꯌꯥꯝꯗꯦꯅꯦ ꯑꯗꯨꯗꯤ
ꯎꯝ ꯑꯩꯁꯨ ꯏꯝꯐꯥꯜ ꯆꯠꯅꯤꯡꯉꯥꯏ ꯂꯩꯌꯦ
ꯀꯗꯧꯉꯩ ꯆꯠꯇꯣꯏꯕ ꯑꯗꯨꯗꯤ ꯅꯪꯅ
ꯀꯩꯗꯧꯅꯤꯉꯥꯏꯗꯤ ꯊꯕꯛꯗꯤ ꯂꯩꯇꯦ
ꯀꯅꯥꯒ ꯆꯠꯇꯧꯅꯣ ꯅꯪꯗꯤ
ꯀꯅꯥꯁꯨ ꯑꯩ ꯈꯛꯇꯅꯦ ꯎꯝ ꯏꯝꯐꯥꯜ ꯆꯠꯄꯗꯣ ꯕꯁ ꯕꯁꯒꯤ ꯚꯔꯥꯒꯤꯅ ꯄꯩꯁꯥ
ꯈꯪꯗꯦ ꯑꯍꯥꯟꯃꯨꯛꯇꯤ ꯆꯅꯤ ꯌꯥꯡꯈꯩ ꯆꯅꯤ ꯌꯥꯡꯈꯩ ꯇꯅꯤꯅ ꯈꯪꯗꯦ ꯍꯧꯖꯤꯛꯀꯥꯟꯗꯤ ꯀꯌꯥ ꯁꯥꯔꯕꯣ ꯈꯪꯗꯦ ꯑꯩꯈꯣꯏ ꯆꯠꯄ ꯃꯇꯝꯗꯤ ꯆꯅꯤ ꯌꯥꯡꯈꯩ ꯁꯔꯦ
ꯊꯥꯎ ꯃꯃꯜꯁꯨ ꯇꯥꯡꯉꯦ ꯍꯥꯏ ꯈꯪꯗꯦ ꯕꯔꯥꯗꯣ ꯇꯥꯡꯉꯛꯄ꯭ꯔꯥ ꯇꯥꯡꯉꯛꯇꯕ꯭ꯔꯥꯗꯤ ꯈꯪꯗꯦ
ꯎꯝ
ꯌꯨꯝꯗ ꯀꯅꯥ ꯀꯅꯥ ꯂꯩꯕ꯭ꯔꯣ
ꯂꯣꯏꯅ ꯂꯩꯗꯅ ꯏꯃꯥꯁꯨ ꯂꯩ ꯑꯩꯈꯣꯏ ꯏꯕꯥꯁꯨ ꯂꯩ ꯏꯅꯦꯁꯨ ꯂꯣꯏ ꯂꯣꯏ ꯁꯨꯔꯒ ꯂꯩ ꯁꯨꯅ ꯂꯩꯌꯦ ꯅꯪꯗꯤ ꯃꯊꯟꯗꯔꯣ
ꯎꯝ ꯃꯈꯥꯗ ꯔꯨꯝ ꯂꯩꯕꯗꯣ
ꯑꯧ
ꯈꯪꯕ꯭ꯔꯣ
ꯑꯣ ꯈꯪꯉꯦ
ꯑꯗꯨꯗꯅꯦ
ꯑꯣ ꯅꯪ ꯑꯗꯨꯗ ꯇꯨꯝꯃꯤꯔꯣ ꯅꯪ
ꯎꯝ ꯂꯩ
ꯆꯛ ꯆꯥꯛꯇꯤ ꯆꯥꯔꯕꯣ
ꯆꯥꯗꯦ ꯍꯧꯖꯤꯛ ꯆꯥꯅꯤꯡꯉꯥꯏ ꯆꯥꯠꯀꯅꯤ
ꯑꯣ ꯀꯩ ꯌꯦꯟꯖꯥꯡꯅꯣ ꯍꯥꯎ ꯍꯥꯎꯕꯗꯤ ꯑꯣꯏꯔꯝꯅꯦ ꯍꯧꯖꯤꯛ ꯆꯥꯏꯗꯣ
ꯍꯧꯖꯤꯛ ꯆꯔꯗꯤ ꯆꯔꯥꯔꯣꯏ ꯍꯨꯝ
ꯔꯦꯟ
ꯑꯔꯦꯟ ꯆꯥꯔꯦꯟ
ꯍꯧꯖꯤꯛꯇꯤ ꯀꯔꯤꯁꯨ ꯇꯧꯅꯤꯡꯉꯏꯁꯨ
ꯑꯩꯗꯤ ꯅꯥꯏꯟꯇꯤꯟ ꯌꯔꯁ ꯑꯣꯏꯔꯦ ꯅꯪ
ꯊꯤꯗꯦ ꯑꯩꯗꯤ ꯑꯩ ꯆꯍꯤ ꯊꯤꯗꯦ ꯆꯤ ꯆꯍꯤ ꯊꯤꯅꯤꯉꯥꯏ ꯇꯜꯂꯦ ꯑꯍꯟ ꯑꯣꯏꯕꯒꯤ ꯇꯜꯂꯦ
ꯇꯤꯔꯣ
ꯍꯥꯏꯕꯤꯌꯣ ꯍꯌꯦꯡꯗꯤ ꯀꯣꯏꯕ ꯆꯠꯂꯣ ꯅꯪꯁꯨ ꯁꯤꯡꯖꯨꯀꯨꯝꯕꯅ ꯅꯃꯥꯟꯕ ꯈꯣꯏꯒ ꯄꯨꯜꯂꯒ ꯆꯥꯕ ꯆꯠꯂꯣ ꯍꯌꯦꯡꯗꯤ ꯁꯟꯗꯦ ꯅꯤꯅ ꯅꯣꯡꯃꯥꯏꯖꯤꯡꯅꯤꯅ
ꯆꯠꯅꯤꯡꯗꯦ ꯌꯨꯝꯗ ꯂꯩꯔꯒ ꯇꯨꯝꯒꯅꯤ ꯑꯩꯗꯤ
ꯑꯁ ꯀꯔꯤꯒꯤꯔꯣ ꯌꯨꯝꯗ ꯂꯩꯃꯜꯂꯗꯤꯀꯣ ꯀꯩ ꯍꯥꯏꯁꯤꯔꯥ ꯑꯗꯨꯝ ꯍꯛꯆꯥꯡꯁꯦ ꯀꯟꯈꯠꯂꯛꯇꯕꯅꯦ ꯑꯗꯨꯝ ꯍꯆꯥꯡ ꯁꯣꯟꯊꯕꯅꯦ ꯑꯗꯨꯝ ꯃꯔꯛ ꯃꯔꯛꯇꯤ ꯀꯣꯏꯕꯒꯨꯝꯕ ꯀꯣꯏꯕ ꯈꯣꯠꯄꯁꯨ ꯆꯠꯀꯗꯕꯅꯦ ꯃꯔꯛ ꯃꯔꯛꯇꯤ ꯌꯨꯝꯗ ꯈꯛꯇꯪ ꯂꯩꯕꯁꯦ ꯋꯥꯕꯅꯦ
ꯅꯨꯉꯥꯏꯌꯦ
ꯆꯠꯊꯣꯛ ꯆꯠꯁꯤꯟ ꯑꯗꯨꯝ ꯆꯠꯄ ꯅꯣꯏꯗꯤ ꯇꯨꯔꯦꯟꯒꯨꯝꯕꯗ ꯑꯗꯨꯝ ꯆꯠꯇ꯭ꯔꯣ
ꯍꯧꯖꯤꯛ ꯀꯥꯟꯗꯤ ꯆꯠꯇꯦ
ꯀꯩꯒꯤ
ꯏꯁꯤꯡꯗꯣ ꯌꯥꯝꯅ ꯑ ꯆꯥꯎꯋꯦ ꯎꯝ
ꯑꯣ ꯑꯗꯨꯝ ꯑꯣꯏꯕꯤ ꯑꯣꯏꯔꯝꯅꯦ ꯏꯁꯤꯡ ꯆꯥꯎꯔꯗꯤ ꯑꯁ
ꯉꯥ ꯐꯥꯅꯤꯡꯉꯥꯏ ꯆꯠ ꯆꯠꯄꯅꯦ
ꯉꯥ ꯐꯅꯤꯉꯥ
ꯎꯝ ꯍꯥ
ꯀꯤꯗ꯭ꯔꯣ
ꯀꯤꯗꯦ ꯉꯥ ꯊꯔꯣꯏ ꯌꯥꯝꯅ ꯐꯪꯉꯦ
ꯑꯁ ꯌꯥꯝ ꯐꯩꯀꯣ ꯑꯗꯣ ꯈꯨꯟ ꯅꯣꯏꯗꯤ ꯈꯨꯟꯕ ꯆꯠꯇ꯭ꯔꯣ ꯊꯔꯣꯏꯒꯨꯝꯕ ꯉꯥꯒꯨꯝꯕ ꯑꯗꯨꯝ
ꯆꯥꯂꯦ ꯑꯗꯣ
ꯌꯥꯝ ꯌꯥꯝ ꯐꯕ꯭ꯔꯣꯗꯣ
ꯌꯥꯝ ꯐꯪꯉꯦ ꯃꯝ
ꯆꯔꯥ ꯑꯗꯨꯝ ꯊꯧꯔꯣꯏꯗꯣ ꯅꯣꯏ ꯄꯤꯛꯄ꯭ꯔꯣ ꯆꯥꯎꯕꯣ ꯅꯣꯏ ꯊꯔꯣꯏꯗꯤ
ꯆꯥꯎꯗꯦ ꯄꯤꯛꯄ ꯄꯤꯛꯄꯅꯦ
ꯑꯈꯣꯏ ꯅꯍꯥꯟ ꯈꯨꯝꯕ ꯆꯠꯄ ꯑꯁ ꯊꯔꯣꯏ ꯈꯨꯄꯤꯛꯇꯣ ꯌꯥꯗꯦ ꯄꯤꯛꯃꯟꯕꯒꯤ ꯆꯥꯕꯁꯨ ꯌꯥꯗꯦ ꯆꯥꯕꯁꯨ ꯅꯨꯡꯉꯥꯏꯇꯦ ꯊꯔꯣꯏꯗꯣ
ꯎꯝ ꯌꯥꯝ ꯂꯩꯌꯦ ꯑꯗꯣ
ꯎꯝ ꯑꯄꯤꯛꯄꯗꯤ ꯌꯥꯝ ꯂꯩꯕ ꯆꯥꯎꯕꯗꯣ ꯆꯥꯎꯕ ꯅꯪꯗꯦ ꯃꯤ ꯈꯨꯟꯕꯗꯣ ꯃꯤ ꯌꯥꯝꯃꯟꯕꯒꯤ ꯑꯗꯨ ꯑꯃ ꯂꯣꯏꯒꯅꯤ ꯑꯃ ꯈꯨꯟꯒꯅꯤ ꯑꯃ ꯂꯣꯏꯒꯅꯤ ꯑꯃ ꯂꯥꯛꯅꯤ ꯊꯔꯣꯏꯁꯨ ꯃꯅꯤꯡ ꯇꯝꯅ ꯆꯠꯄ ꯉꯝꯗ꯭ꯔꯦ ꯈꯨꯟ ꯃꯟꯕꯒꯤ ꯍꯣꯏ ꯍꯣꯏ
ꯍꯨ ꯍꯨ ꯊꯝꯃꯣ